ꯍꯜꯂꯣ ꯑ ꯇꯥꯕ꯭ꯔꯣ ꯇꯥꯏꯈꯣ ꯍꯜꯂꯣ
ꯑ
ꯇꯌꯦ ꯇꯥꯏꯌꯦ
ꯑ ꯀ ꯆꯕ ꯂꯥꯛ
ꯑꯥ ꯇꯥꯕ꯭ꯔꯣ
ꯍꯜꯂꯣ
ꯊ
ꯍꯜꯂꯣ ꯍꯜꯂꯣ ꯍꯜꯂꯣ ꯍꯜꯂꯣ
ꯁꯅ
ꯍꯜꯂꯣ ꯍꯜꯂꯣ ꯍꯂꯣ ꯎꯝ
ꯍꯂꯣ
ꯍꯗꯣ ꯇꯥꯕꯣ
ꯎꯝ ꯍꯣꯏ ꯍꯣꯏꯖꯤꯤꯗꯅꯤ
ꯍꯜꯂꯣ ꯍꯜꯂꯣ
ꯑꯣ ꯑ
ꯎꯝ
ꯇꯥꯔꯗꯦ ꯑꯗꯤ
ꯀꯃꯥꯏꯅ ꯇꯧꯁꯕꯣ ꯑꯗꯣ
ꯋꯥ ꯂ ꯀ ꯂꯩꯔꯣ ꯆꯥꯛꯆꯔꯕ꯭ꯔꯣ
ꯆꯥꯔꯦ ꯆꯥꯔꯦ
ꯑꯣ
ꯅꯪꯕꯤ ꯆꯥꯔꯕ
ꯀꯆꯟ ꯆꯌꯦ ꯑꯈꯣꯏꯁꯨꯨ ꯆꯥꯅꯦꯦ
ꯑꯩꯗꯤ ꯣꯕꯤ ꯆꯥꯒꯣꯕꯤ
ꯀꯔꯤ ꯍꯤꯡꯖꯥꯡ ꯆꯥꯏꯑ ꯅꯈꯣꯏ
ꯀꯣꯕꯤꯤ ꯆꯌꯦ
ꯑꯣ ꯍꯥꯕ꯭ꯔꯣ
ꯑꯋꯗ ꯑꯗꯨꯝ
ꯑ ꯌꯥꯝ ꯆꯥꯔꯕ꯭ꯔꯣ
ꯍꯣꯏ ꯈꯔ ꯇ ꯈꯔ ꯑꯗꯨꯝ ꯆꯥꯏ
ꯑ ꯑꯣ ꯑꯣ
ꯅꯪꯗꯤ ꯀꯩ ꯆꯥꯔꯒꯦ
ꯑꯩꯈꯣꯏꯒꯤ ꯃꯤꯁꯤ ꯄꯁꯣꯏ ꯆꯥꯏꯑ ꯀꯥꯡꯁꯣꯏ ꯑꯗꯨꯒ ꯃꯣꯔꯣꯛ ꯃꯦ ꯊꯥꯟꯖꯤꯡꯒꯤ ꯃꯣꯔꯣꯛꯀꯤꯤ ꯅꯁꯤꯒꯤ ꯍꯤꯡꯟꯖꯟꯗꯤ ꯍꯥꯎꯋꯦ
ꯌꯥꯝ ꯍꯥꯎꯔꯝꯅꯤ
ꯍꯣꯏ
ꯑꯗꯣ ꯅꯪ ꯀꯩꯀꯩ ꯇꯧꯔꯤꯒꯦ
ꯍꯗꯒꯤꯗꯤ ꯑꯔ ꯏ ꯂꯦ ꯅꯗꯤꯔ ꯌꯥ
ꯑꯩꯗꯤ ꯐꯃꯨꯡꯗ ꯍꯤꯞꯄꯒ ꯂꯩꯌꯦ
ꯑꯩꯗꯤ ꯐꯃꯨꯡꯗ ꯍꯤꯞꯄꯤꯤꯑꯦ
ꯎꯝ ꯑꯣ ꯅꯨꯡꯉꯥꯏꯔꯕ꯭ꯔꯣ ꯑꯗꯨꯗꯤ
ꯁꯥꯍꯦ ꯌꯥꯝ ꯀꯥꯏꯗꯒꯤ
ꯑ ꯑꯣ ꯍꯕꯅꯒꯤꯅ ꯁꯃ ꯑꯣꯏꯣꯏ ꯁꯥꯏꯦ ꯏꯁꯤꯡꯤꯟ ꯁꯨꯔ ꯂꯥꯛꯇꯅ ꯁꯤꯔꯤ ꯀꯔꯛ ꯄꯤꯗ ꯀꯔꯛ ꯄꯤꯗ ꯏꯔꯨꯖꯅꯤꯅꯤ ꯑꯗꯨꯁꯨ ꯏꯁꯤꯡ ꯂꯩꯇꯦ ꯇꯦꯡꯗ ꯍꯣꯏ ꯑꯣ
ꯐꯦꯟ ꯊꯥꯔꯁꯨ ꯁꯥꯏꯌꯦ ꯑꯩꯈꯣꯏꯗꯤ
ꯍꯣꯏ ꯃꯥꯅꯦ
ꯑ ꯍꯦꯁ
ꯍꯜꯂꯣ
ꯍꯨꯏ ꯑꯩꯗꯤ ꯈꯡꯗꯔꯦ
ꯁꯣꯔ-ꯁꯣꯔ-ꯁꯣꯔ ꯑꯍꯥꯝ ꯍ
ꯇꯔꯨꯂꯣꯚ ꯄꯤꯉꯦ ꯑꯥ-ꯏꯁꯤꯉ ꯒꯥ ꯀꯩꯒꯅꯣ-ꯍꯨꯉ ꯑ ꯏꯁꯤꯤꯟ ꯂꯥꯏꯇꯦ ꯏꯕꯦ ꯑꯣ ꯃꯦꯝꯅ ꯀꯣꯜ ꯇꯧꯗꯦ ꯑꯗꯨꯕꯨ
ꯎ
ꯑꯣ
ꯁꯨꯔ
ꯅꯟꯤ ꯅꯁꯤ ꯀꯔꯤ ꯀꯔꯤ ꯇꯣꯔ ꯀꯦ
ꯑꯩꯗꯤ ꯉꯁꯥꯏ ꯂꯥꯏꯕ꯭ꯔꯦꯔꯤ ꯆꯠꯂꯦ
ꯇꯣꯕ꯭ꯔꯥ
ꯑꯦꯗꯤ ꯉꯁꯥꯏ ꯂꯥꯏꯕ꯭ꯔꯤ
ꯑꯩ ꯅꯡꯕꯨ ꯅꯨꯡꯁꯤ ꯍꯥꯏꯕꯥ
ꯑꯥ ꯕꯥ
ꯑ
ꯍꯥ
ꯑꯣ ꯅꯟꯗꯤ ꯅꯔꯤ ꯌꯥꯝ ꯄꯥꯕ ꯃꯥꯜꯅꯦ ꯑꯣ ꯑꯣ ꯑꯣ
ꯁꯤꯚꯤꯜ ꯁꯥꯔꯚꯤꯁꯁꯦꯁꯀꯤ ꯈꯔ ꯀꯩꯅꯣ ꯇꯧꯔꯤ ꯂꯥꯏꯛ ꯄꯥꯔꯤ
ꯑꯣ ꯎꯝ ꯑꯗꯨꯗꯤ ꯋꯥꯕ꯭ꯔꯣ
ꯋꯥꯏꯑꯦ ꯍꯥꯏꯇꯥꯔꯦ ꯑꯗꯨꯝ ꯂꯥꯏꯔꯤꯛ ꯑꯗꯨꯝ ꯄꯥꯔ ꯂꯩꯔꯕꯅꯤꯅ
ꯑꯣ ꯍꯥ
ꯅꯪꯗꯤ ꯋꯥꯗ꯭ꯔꯣ ꯂꯥꯏꯔꯤꯛ ꯄꯥꯕ
ꯑꯣ
ꯅꯪꯗꯤ ꯂꯥꯏꯔꯤꯛ ꯄꯥꯕ ꯋꯥꯗ꯭ꯔꯣ
ꯍꯣꯏ ꯋꯥꯔꯦ
ꯆꯥꯛꯁꯨ ꯆꯥꯔꯕꯅꯤꯅ
ꯌꯥꯝ ꯎ ꯄꯥꯏꯔꯗꯤ ꯇꯨꯝꯅꯤꯡꯉ ꯋꯥꯕꯒꯤ ꯑꯣ
ꯆꯥꯛꯁꯨ ꯆꯥꯔꯕꯅꯤꯅ ꯇꯨꯝꯅꯤꯡꯗ꯭ꯔꯣ
ꯍꯣꯏ ꯍꯣꯏ ꯆꯥꯛꯁꯨ ꯆꯥꯛ ꯂꯥꯛꯑꯃꯦ ꯂꯥꯂꯨꯔ ꯌꯥꯝ ꯄꯥꯥꯏꯗꯤ